ꯇꯥꯏ ꯇꯥꯏ ꯅꯪ ꯇꯥꯕ꯭ꯔꯣ
ꯎꯝ ꯇꯥꯏ
ꯅꯪ ꯇꯨꯝꯅꯤꯡꯕꯗꯤ ꯍꯧꯔꯦ ꯍꯥꯏꯌꯦ
ꯀꯅꯥ
ꯅꯪ ꯉꯁꯥꯏ ꯍꯥꯏꯕꯗꯣ ꯕꯣꯜ ꯌꯦꯡꯉꯔꯣꯏ ꯇꯨꯝ ꯅꯤꯡꯕ ꯍꯧꯔꯦ ꯍꯥꯏꯕꯗꯣ ꯎꯝ
ꯎꯝ ꯇꯨꯝꯅꯤꯡꯗꯦꯗꯥ
ꯇꯨꯝꯅꯤꯡꯗ꯭ꯔꯦ ꯃꯨꯀꯥ
ꯅꯪ ꯋꯥꯔꯤ ꯁꯥꯔ ꯂꯝꯕꯤꯠ ꯀꯥꯈ꯭ꯔꯦꯗꯅ ꯍꯧꯖꯤꯛꯇꯤ ꯇꯤꯟꯅꯤꯡꯈ꯭ꯔꯦ
ꯀꯔꯤꯔꯣ ꯑꯩꯅ ꯀ꯭ꯔꯤ ꯍꯥꯏꯕ꯭ꯔꯣ
ꯀꯔꯤ ꯍꯥꯏꯕꯅꯣ ꯅꯪ ꯈꯪꯗꯕ꯭ꯔꯥ
ꯅꯠꯇꯦ ꯑꯩ ꯑꯩꯅ ꯀꯔꯤꯁꯨ ꯍꯥꯏꯗꯦ ꯍꯥꯏꯕꯅꯤꯗ ꯅꯪꯅ ꯑꯗꯨꯃꯥꯏꯅ
ꯅꯠꯇꯦ ꯅꯠꯇꯦ ꯅꯪ ꯅꯪꯅ ꯍꯥꯏꯌꯦ ꯅꯪ ꯀꯔꯤ ꯍꯥꯏꯕ꯭ꯔꯥ ꯅꯪ ꯈꯪꯗꯕ꯭ꯔꯥ
ꯑꯆꯥ
ꯑꯩꯈꯣꯏꯁꯦ ꯀꯔꯤ ꯀꯔꯤꯗ ꯀꯣꯜ ꯇꯧꯕ꯭ꯔꯥ ꯍꯥꯏꯁꯦ ꯀꯥꯎꯊꯣꯛꯑꯅꯤꯀꯣ ꯑꯩꯁꯨ ꯍꯥꯏꯗꯤ ꯑꯩꯈꯣꯏ ꯅꯣꯔꯃꯦꯜꯗ ꯌꯨꯁ ꯇꯧꯕ ꯑꯗꯨꯃꯥꯏꯅ ꯉꯥꯡꯒꯦ ꯇꯧꯋꯦ
ꯀꯟꯇ꯭ꯔꯣꯜ ꯀꯟꯇ꯭ꯔꯣꯜ ꯎꯗꯤ ꯁꯤꯠꯇꯕꯅꯦ
ꯎꯝ ꯎꯗꯤ ꯁꯤꯠꯇꯕ ꯃꯅꯁꯤꯗ꯭ꯔꯥ
ꯎꯝ ꯃꯥ ꯃꯔꯥꯖꯁꯤ ꯇꯕꯅꯦ
ꯑ ꯀꯔꯤ ꯋꯥꯔꯤꯔ ꯁꯥꯟꯅꯔꯝꯕꯗꯣ
ꯆꯆꯦꯅ ꯅꯪꯕꯨ ꯁꯤꯒꯤꯁꯦ ꯀꯔꯤ ꯁꯦꯗꯞ ꯇꯧꯅꯤꯡꯉꯥꯏ ꯁꯥꯕꯅꯤ ꯀꯅ ꯍꯥꯏ ꯅꯠꯇ꯭ꯔꯣ
ꯍꯣꯏ ꯍꯣꯏ ꯍꯥꯏ ꯑ ꯍꯣꯏ ꯇꯧꯕꯗꯤ ꯇꯧꯅꯔꯝꯃꯅꯤꯀꯣ ꯍꯥꯏꯕꯗꯤ ꯑꯗꯨꯗ ꯂꯣꯏꯅ ꯄꯨ ꯄꯨꯟꯁꯤꯜꯂꯒ ꯂꯩꯔꯕꯅꯦꯕ ꯅꯨꯄꯤ ꯅꯨꯄꯥꯗꯣ ꯑꯗꯨꯗ ꯃꯣꯏ ꯅꯨꯄꯤ ꯀꯣꯏꯗꯕ ꯅꯨꯄꯥ ꯀꯣꯏꯗꯕ ꯌꯥꯝ ꯊꯦꯡꯅꯔꯝꯒꯅꯦꯕ ꯑꯗꯨ ꯆꯥꯟꯅꯔꯗꯤ ꯑꯗꯨꯝ ꯃꯣꯏꯗꯤ ꯑꯗꯨꯝ ꯁꯦꯝꯒꯗꯕꯅꯤ
ꯑꯗꯨ ꯏꯕꯥꯅꯤꯁꯤ ꯆꯥꯟꯅꯕ꯭ꯔꯣ
ꯑꯩ ꯈꯪꯕ꯭ꯔ
ꯏꯕꯅꯤꯁꯨ ꯆꯅꯥꯕꯕ
ꯑꯩꯗꯤ ꯅꯣꯏꯒꯤꯗꯃꯛ ꯍꯥꯏꯕꯅꯦ ꯑꯩꯒꯤ ꯅꯠꯇꯦ
ꯑꯗꯨ ꯅꯪꯒꯤꯗꯃꯛꯇ ꯆꯥꯟꯅꯕ꯭ꯔꯣ ꯑꯩꯁꯦ
ꯈꯥꯡꯗꯦ
ꯑꯁ ꯈꯪꯗꯦ ꯍꯥꯏꯕꯁꯤꯅꯦ ꯑꯩꯅ ꯈ꯭ꯋꯥꯏꯗꯒꯤ ꯒ꯭ꯌꯥꯟ ꯇꯥꯔꯕꯁꯦ
ꯑꯗꯨ ꯈꯪꯅꯤꯡꯉ ꯍꯥꯏꯒꯗ꯭ꯔꯥ ꯑꯗꯨꯗꯤ
ꯆꯅꯕ꯭ꯔꯣꯏ ꯈꯪꯉꯦ ꯑꯩꯗꯤ ꯈꯪꯉꯦ
ꯑꯗꯨ ꯑꯩꯅ ꯈꯪꯕ ꯉꯝꯃꯔꯣꯏ ꯏꯕꯥꯅꯤ ꯆꯥꯟꯅꯩ ꯍꯥꯏꯕ ꯑꯩꯅ ꯈꯪꯗꯦꯔꯣ
ꯑꯠꯆꯥ ꯑꯗꯨ ꯑꯣꯏꯔꯗꯤ ꯑꯃꯔꯛ ꯊꯦꯡꯅꯔꯒ ꯑꯃꯔꯛ ꯑꯅꯤꯔꯛ ꯊꯦꯡꯅꯔꯒ ꯍꯅꯤ ꯅꯪꯗꯦ
ꯎꯝ
ꯍꯦꯡꯗꯔꯤꯗꯤ ꯆꯄ ꯈꯪꯔ
ꯀꯔꯤ ꯈꯪꯉꯣꯏ ꯇꯕ꯭ꯔꯣ ꯃꯇꯝ ꯂꯩꯔꯗꯤꯗ ꯀꯣꯜ ꯇꯧꯔꯅꯤ ꯂꯩꯇ꯭ꯔꯗꯤ ꯇꯧꯗ꯭ꯔꯦ ꯑꯗꯨꯝ ꯀꯨꯏꯅ ꯀꯨꯏꯅ ꯂꯣꯏꯅꯔꯗꯤ ꯈꯪꯕꯅꯦ ꯑꯗꯨꯝ ꯑꯩꯁꯦ ꯀꯔꯝꯕ ꯃꯤꯅꯣ ꯍꯥꯏꯕꯗꯣꯪ ꯅꯪꯁꯦ ꯀꯔꯝꯕ ꯃꯤꯅꯣ ꯑꯗꯨꯝ ꯈꯪꯒꯗꯕ ꯂꯩꯔꯁꯦ ꯑꯗꯨꯝ ꯍꯣꯏ ꯑꯁꯤ ꯑꯁꯤ ꯂꯣꯏꯔꯒ ꯐꯥꯎꯅꯔꯗꯤ ꯐꯥꯎꯅꯔꯦ ꯂꯣꯏꯔꯒ ꯐꯥꯎꯅꯗ꯭ꯔꯗꯩꯁꯨ ꯈꯪꯗ꯭ꯔꯦ
ꯑꯠꯆꯥ ꯅꯪ ꯁꯤ ꯇꯒ ꯐꯥꯎꯈꯤꯦꯁꯦꯕꯅꯤꯅꯦ
ꯑꯦ ꯈꯪꯗ꯭ꯔꯦ ꯍꯥꯏꯗꯨꯗꯤ ꯑꯩꯅ
ꯑꯁ ꯎꯝ ꯈꯪꯗ꯭ꯔꯦ
ꯎꯝ ꯈꯥꯡꯗꯦꯗ ꯑꯗꯨꯝ ꯇꯤꯟꯅꯔꯗꯤ ꯑꯗꯨꯝ ꯐꯥꯎꯅꯕ ꯌꯥꯏꯗ ꯀꯩꯁꯨ ꯀꯥꯏꯗꯒ
ꯍꯣꯏꯏꯗ ꯍꯣꯏꯗ ꯅ ꯑꯩ ꯑꯩꯉꯣꯟꯗ ꯂꯨꯍꯣꯡꯗ꯭ꯔꯁꯨ ꯅꯪꯒꯤ ꯂꯨꯍꯣꯡꯕꯗ ꯂꯥꯛꯄꯤꯒꯗ
ꯅꯪꯒꯤ ꯍꯥꯟꯅ ꯍꯣꯡꯉꯗ ꯅꯪ ꯆꯍꯤ ꯉꯣꯟꯗꯤ ꯌꯥꯝꯕꯅꯤꯅ ꯑꯩꯗꯤ ꯈꯔ ꯀꯨꯏꯅ ꯂꯩꯒꯅꯤ
ꯌꯥꯏꯗꯕ
ꯑꯩ ꯂꯨꯍꯣꯡꯃꯗ ꯅꯪ ꯑꯃꯨꯛ ꯀꯥꯞꯄ ꯂꯩ
ꯑꯩ ꯀꯞꯄꯥ ꯍꯩꯇꯕꯅꯤ
ꯑꯩꯅ ꯋꯥꯔꯤ ꯁꯥꯔꯝꯃꯒ ꯃꯥꯥꯟꯔꯅꯤ ꯑꯇꯣꯞꯄꯒ ꯂꯨꯍꯣꯡꯗ꯭ꯔꯤꯅꯤ ꯀꯥꯏꯅ
ꯂꯥꯛꯄꯤꯒꯦꯅꯦ ꯂꯥꯛꯄꯤꯒꯦ ꯑꯩ ꯅꯨꯄꯤ ꯃꯁꯛ ꯐꯖꯕ꯭ꯔꯥ ꯍꯥꯏꯔ ꯌꯦꯡꯕ ꯂꯥꯛꯄꯤꯒꯦꯀꯣ
ꯑꯁ ꯃꯁꯛ ꯃꯁꯛꯇꯨꯗꯤ ꯂꯥꯏꯔ ꯅꯨꯄꯤ ꯐꯥꯕ꯭ꯔꯥ ꯂꯡꯕꯤꯌꯨ
ꯅꯪ ꯌꯦꯒ ꯇꯝꯅꯤ
ꯍꯣꯏꯅꯦ ꯍꯅꯦ ꯑꯩ ꯅ ꯑꯣ ꯍꯣꯏꯅꯦ ꯍꯣꯏꯅꯦ ꯅꯪꯅꯥ ꯅꯨꯄꯤ ꯁꯛꯐꯖꯕ ꯌꯦꯡꯕ ꯂꯩꯌꯥ ꯀꯥꯏ ꯎꯝ
ꯅꯪ ꯅꯪꯅ ꯑꯐꯕꯗꯨꯗꯤ ꯅꯪꯅ ꯌꯦꯡꯒꯗꯕꯅꯤꯅ
ꯎꯝ ꯅꯪ ꯅꯪ ꯌꯨꯝꯗ ꯂꯩꯕ ꯀꯥꯟꯗ ꯀꯩꯅꯣ ꯇꯧꯈ꯭ꯔꯣ ꯊꯕꯛꯀꯨꯝꯕ ꯇꯧꯈꯔꯣ ꯌꯨꯝꯗ
ꯇꯧꯋꯅ ꯑ ꯏꯃꯥꯒ ꯑꯗꯨꯝ ꯇꯧꯋꯦ
ꯑꯆꯥ ꯌꯦꯟꯗꯤ ꯂꯣꯏꯕ꯭ꯔꯣ
ꯑꯧ ꯂꯩꯕꯅꯦ ꯌꯦꯡꯁꯤ
ꯆꯤꯡꯗꯗꯤ ꯌꯦꯟꯒꯨꯝꯕꯁꯦ ꯂꯣꯏꯕꯁꯦ ꯌꯥꯝ ꯅꯨꯡꯉꯥꯏꯗ꯭ꯔꯣ
ꯅꯨꯡꯉꯥꯏ ꯈꯨꯨ ꯈꯨꯨ ꯈꯨꯨ ꯀꯧꯔꯒ
ꯆꯥꯕꯁꯨ ꯑꯍꯥꯎ ꯑꯍꯥꯎꯕ ꯆꯥꯕ ꯐꯪꯕ ꯌꯦꯔꯨꯝꯁꯨ ꯐꯪꯕ ꯑꯍꯥꯎꯕꯗ
ꯑꯗꯨꯅꯦ ꯅꯨꯡꯉꯥꯏꯕꯅꯦ ꯑꯩꯗꯣ ꯍꯟꯗꯛꯀꯤ ꯁꯥꯇꯔꯗꯦ ꯁꯟꯗꯦ ꯁꯇꯔꯗꯦ ꯏꯚꯤꯅꯤꯡꯗ ꯌꯨꯝ ꯆꯠꯂꯒ ꯁꯟꯗꯦꯒꯤ ꯏꯚꯤꯅꯤꯡꯗ ꯍꯜꯂꯛꯀꯅꯤ ꯑꯃꯨꯛꯀ
ꯌꯨꯝꯗ ꯍꯥꯏꯔꯒ ꯅꯪ ꯅꯤꯄꯥ ꯊꯦꯡꯅꯕ ꯆꯠꯄ ꯑꯣꯏꯔꯝꯅꯤꯀꯣ
ꯀꯅꯥ ꯊꯦꯡꯅꯒꯦꯔꯣ ꯅꯪꯁꯨ ꯂꯩꯇ꯭ꯔꯒ
ꯑꯠꯁꯥ ꯑꯗꯨ ꯊꯦꯡꯅꯗ꯭ꯔꯗꯤ ꯑꯩ ꯑꯩ ꯑꯣꯏꯅ ꯂꯥꯛꯈ꯭ꯔꯔꯣꯏ ꯑꯩ ꯑꯣꯏꯅ ꯊꯦꯡꯅꯔꯁꯤꯔꯣ
ꯌꯥꯔꯦ ꯅꯂꯥꯛꯇꯣ ꯃ ꯇꯥꯏ ꯅꯆꯤꯟꯊꯤꯔꯒ ꯂꯥꯛꯁꯨ ꯂꯥꯛꯑꯣꯗꯕꯗ ꯊꯥꯖꯕ꯭ꯔꯣꯒ ꯍꯥꯏꯕꯗꯨ ꯆꯨꯝꯃꯤꯅꯤ ꯑꯃ ꯅꯃꯥꯟꯅꯕ ꯑꯃꯗꯣ
ꯑ
ꯎꯝ ꯑꯩꯈꯣꯏ ꯑꯗꯨꯝ ꯋꯥꯔꯤ ꯋꯥꯔꯤ ꯁꯥꯔꯀꯥꯟꯗ ꯀꯣꯟꯅ ꯑꯩꯈꯣꯏ ꯃꯌꯥꯝ ꯑꯗꯨꯝ ꯎꯟꯅꯁꯤꯀꯣꯟ ꯅꯣꯏ ꯊꯕꯛ ꯐꯪꯕ ꯀꯥꯟꯗ ꯁꯨꯃꯥꯏꯅ ꯍꯥꯏꯕ ꯀꯥꯟꯗꯀꯣ
ꯎꯝ
ꯍꯥꯏꯗꯤ ꯅꯪꯉꯣꯟ ꯅꯪꯁꯨ ꯑꯩꯅ ꯃꯥꯁꯨ ꯎꯝ ꯀꯣꯟꯅꯗꯤ ꯊꯕꯛ ꯇꯧꯔꯗꯤ ꯊꯂꯛꯀꯅꯤ ꯑꯗꯨꯒ ꯄꯨꯟꯅ ꯑꯩꯈꯣꯏ ꯆꯥꯛꯄꯨ ꯆꯥꯥꯁꯦꯅ ꯍꯥꯏꯕꯅꯦꯕꯀꯣ
ꯑꯣꯝ
ꯑꯗꯨꯒ ꯅꯪꯗꯤ ꯊꯣꯛꯂꯛꯀꯗꯕ ꯃꯥꯟꯗꯦ ꯍꯥꯏꯕ꯭ꯔꯥ ꯀꯩꯅꯣꯝꯃ ꯍꯥꯏꯕꯅꯤꯅꯦ ꯃꯥꯅ
ꯅꯕꯥꯅꯤꯁꯦ ꯅꯕꯥꯅꯤꯒꯤ ꯋꯥꯔꯤ ꯁꯥꯗ꯭ꯔꯕ ꯃꯥꯜꯂꯤ
ꯋꯥꯔꯤꯔꯤ ꯂꯩ ꯂꯩꯇ ꯃꯅꯤꯗꯤ
ꯅꯪꯗꯤ
ꯎꯝ ꯏꯕꯥꯅꯤꯅ ꯋꯥꯔꯤ ꯁꯥꯟꯅꯕꯗꯣ ꯍꯥꯏꯗꯤ ꯋꯥꯔꯤꯗꯣ ꯑꯇꯣꯞꯄ ꯆꯤꯡꯊꯣꯛꯅꯤꯡꯉꯥꯏ ꯂꯩꯇꯕꯅꯤꯅꯀꯣ ꯑꯗꯨꯝ ꯎꯝ ꯢꯕꯥꯅꯤꯒꯤ ꯑꯗꯨꯝ ꯍꯥꯏꯗꯤꯃꯥꯟꯅꯕꯗꯨꯒ ꯏꯕꯥꯅꯤ ꯋꯥꯔꯤ ꯁꯥꯕ ꯀꯥꯟꯗ ꯑꯗꯨꯝ ꯅꯪ ꯆꯤꯡꯊꯣꯛꯅꯦꯕ ꯃꯔꯝꯗꯣ ꯍꯦꯛꯇ ꯂꯩꯕꯀꯣ
ꯑꯆꯥ ꯑꯗꯨ ꯑꯣꯏꯔꯗꯤꯀꯣ ꯑꯩ ꯑꯩ ꯁꯥꯎꯗꯦꯕꯀꯣ ꯑꯗꯨ ꯑꯣꯏꯗꯤ ꯃꯅꯤꯗꯣ ꯑꯩꯒꯤ ꯋꯥꯔꯤ ꯁꯥꯔꯒ ꯑꯗꯨꯝ ꯆꯥꯟꯅꯈ꯭ꯔꯕꯅꯤꯅ ꯄꯩꯁꯥ ꯇꯪꯈꯥꯏ ꯇꯪꯈꯥꯏꯗꯤ ꯊꯔꯥꯎ ꯑꯣꯏꯌꯦ
ꯑꯆꯥ ꯅꯪ ꯑꯗꯨꯃꯥꯏꯅ ꯍꯥꯏꯒꯅꯨ ꯀꯔꯤꯔꯣ ꯅ ꯌꯥꯗꯦꯗ ꯅꯪꯒꯤ ꯃꯔꯝ ꯑꯩ ꯍꯣꯔꯦꯟ ꯍꯌꯦꯡ ꯍꯥꯏꯕꯤꯒꯦ ꯑ ꯑꯁꯤꯗꯗꯤ ꯍꯥꯏꯔꯔꯣꯏꯒꯦ ꯅꯪꯉꯣꯟꯗ ꯃꯤꯁ ꯃꯤꯁꯇꯦꯛ ꯌꯥꯝ ꯂꯩꯕꯅꯦꯕ ꯑꯣ ꯑꯩ ꯑꯗꯨꯝ ꯈꯪꯕ ꯉꯝꯃꯦꯕ ꯅꯪꯅ ꯑꯗꯨ ꯑꯗꯨꯝ ꯅꯪꯁꯦ ꯂꯣꯟꯁꯦ ꯉꯥꯡꯒꯅꯨ ꯍꯥꯏꯕ ꯂꯣꯟꯁꯦ ꯍꯦꯛꯇ ꯉꯥꯡꯕꯅꯦꯕ
ꯌꯥꯕꯅꯦꯃꯦ ꯅꯪ ꯐꯖ ꯍꯥꯏ ꯑꯗꯨꯃꯥꯏꯅ ꯍꯥꯏꯔꯗꯤ ꯑꯃꯨꯛꯀ ꯍꯦꯟꯅ ꯀꯛꯀꯅꯤ ꯎꯝ
ꯑꯁ ꯌꯥꯝ ꯅꯣꯛꯅꯤꯡꯉꯤꯗ
ꯄꯥꯝꯕꯔꯣꯅ
ꯂꯩ
ꯎꯝ
ꯎꯝ ꯄꯝꯃꯦꯅꯥ
ꯂꯩꯃꯤꯡ ꯍꯥꯏꯔꯥꯎ
ꯂꯣꯏꯅ ꯄꯥꯝꯃꯦ ꯂꯩ ꯐꯖꯕ ꯂꯣꯏꯅ ꯄꯥꯝꯃꯦ
ꯃꯥꯏꯔꯣ ꯔꯣꯁ ꯍꯥꯏꯗꯧ ꯃꯥꯂꯦ
ꯆꯥ ꯑꯩ ꯁꯟ ꯐ꯭ꯂꯋꯔ ꯄꯥꯝꯃꯦ
ꯁꯟ ꯐꯋꯔ ꯅꯝꯊꯤꯕꯗꯨ
ꯎꯝ ꯐꯖꯩ ꯑꯗꯨ ꯑꯣꯏꯔꯁꯨ ꯑꯩꯒꯤꯗꯃꯛꯇꯤ ꯅꯝꯊꯤꯕꯨꯗꯤ ꯅꯝꯊꯤ ꯔꯣꯁꯁꯨ ꯑꯗꯨꯝ ꯄꯥꯝꯃꯦ ꯑꯗꯣ ꯑꯁ ꯂꯩꯗꯤ ꯐꯖ ꯐꯖ ꯃꯌꯥꯝꯅꯩꯌꯦꯗ ꯃꯃꯤꯡꯁꯨ ꯀꯥꯎꯈ꯭ꯔ ꯂꯣꯏꯅ
ꯑꯩ ꯑꯩꯅ ꯂꯩꯗꯤ ꯅꯪꯉꯅ ꯈꯪ ꯈꯪꯉꯕꯅꯦ
ꯎꯝ ꯑꯗꯨ ꯑꯗꯨꯗꯤ ꯃꯃꯤꯡꯕꯨ ꯂꯣꯏ ꯀꯥꯎꯈ꯭ꯔꯦ ꯑꯩꯁꯨ
ꯀ꯭ꯔꯤꯁꯟ ꯊꯤꯡꯉꯝꯗꯤ ꯈꯪꯉꯥꯕꯅꯤꯅ
ꯀꯩꯕ
ꯀ꯭ꯔꯤꯁꯟ ꯊꯤꯃꯝ
ꯐꯔ ꯐꯖꯅ ꯇꯥꯗꯦ
ꯎ ꯈ꯭ꯔꯤꯁꯟ ꯊꯤꯃꯝ ꯈꯪꯕ ꯈ꯭ꯔꯤꯁꯟ ꯊꯤꯃꯝ
ꯍꯁ ꯀ꯭ꯔꯤꯁꯇꯦꯟ ꯀꯔꯤꯑꯕ ꯎꯝ ꯎꯝ
ꯁꯤꯦꯁ ꯑꯣꯀꯦ ꯑꯣꯀꯦ ꯑꯣꯀꯦ ꯀꯥꯏꯗꯦ ꯀꯥꯏꯗꯦ ꯑꯩ ꯁꯥꯎꯗ ꯀꯣ
ꯅꯪ ꯀꯔꯤ ꯁꯥꯎꯒꯦꯅꯣ ꯑꯩꯅꯗꯤ ꯁꯥꯎꯅꯕꯁꯨ ꯍꯥꯏꯗ꯭ꯔꯒ
ꯈ꯭ꯔꯤꯁꯟ ꯇꯦꯝꯃꯝ
ꯈꯪꯗ꯭ꯔꯦ ꯈꯪꯗ꯭ꯔꯦ
ꯈꯪꯉꯔꯣꯏꯗꯅ ꯅꯪ ꯅꯪ ꯌꯥꯔꯔꯣꯏꯅ
ꯎꯝ ꯑꯩ ꯈꯪꯗ꯭ꯔꯦ
ꯎꯝ ꯅꯪ ꯀꯩꯅꯣ ꯆꯥꯈ꯭ꯔꯕꯣ ꯁꯤꯐꯨ ꯆꯥꯈ꯭ꯔꯕ ꯁꯤꯐꯨꯠ
ꯎꯝ ꯎꯝ ꯆꯥꯔꯦ ꯑꯣꯛꯇꯣ ꯄꯁ
ꯑꯆꯥ ꯑꯣꯛꯇꯣꯄꯁꯦ ꯍꯥꯥꯎꯇꯔꯣ
ꯍꯧꯇꯦ
ꯀꯩꯅꯣ ꯍꯧꯇꯦꯗꯤ ꯀꯩꯅꯣ
ꯎꯝ ꯍꯧꯇꯦ ꯑꯩ ꯑꯗꯨꯃꯛꯇꯤ
ꯅꯪ ꯌꯦꯟ ꯃꯈꯟ ꯆꯥꯗꯕ꯭ꯔꯣ
ꯆꯥꯌꯦ
ꯑꯗꯨ ꯌꯦꯟ ꯃꯈꯀꯅ ꯍꯥꯎꯕ꯭ꯔꯣ
ꯑꯨꯝ ꯍꯧꯌꯦ
ꯅꯣ
ꯑꯁ ꯑꯩꯅ ꯆꯥꯕ ꯐꯪꯕꯗꯣ ꯌꯥꯝ ꯍꯥꯎꯇꯅ ꯆꯥꯕ ꯐꯪꯕꯒꯤ
ꯃꯅꯝ ꯌꯥꯎꯔꯝꯕ꯭ꯔꯣ
ꯇꯤꯟꯚꯔꯗ ꯆꯠꯀ ꯠꯅ ꯄꯥꯎ ꯇꯤꯟꯚꯔꯗ ꯇꯤꯝꯚꯔ ꯇꯤꯝꯚꯔ
ꯑꯩꯗꯤ ꯅꯡ ꯅꯨꯄꯥꯒꯝꯁꯗ ꯀꯣꯏꯗ꯭ꯔꯤ ꯇꯤꯟꯗꯔꯅ ꯇꯥꯕ ꯑꯁ ꯂꯣꯏꯔꯦ ꯀꯣꯛꯁꯤꯁꯨ
ꯇꯤꯝꯕꯔꯗ ꯏꯆꯦꯒꯤ ꯕꯥꯔꯗꯦꯗ ꯆꯠꯂꯦꯕ ꯀꯦ ꯑꯩꯈꯣꯏ
ꯑꯁ ꯇꯤꯟ꯭ꯔ ꯇꯥꯔꯦꯗꯦꯕ
ꯇꯝꯕꯔ ꯇꯤꯅ ꯃꯤ ꯊꯝꯕ ꯑꯗꯨꯗꯨ ꯑꯗ ꯃꯣꯏꯒꯤ ꯁꯤ ꯄꯨꯠ ꯀꯩꯅꯣꯗ ꯑꯣꯛꯇꯣꯄꯁꯇꯣ ꯑꯗꯤꯟ ꯐꯤꯁ ꯃꯅꯝ ꯅꯝꯕꯒꯣ ꯑꯗꯨꯗꯤ ꯎꯝ ꯑꯩ ꯏꯁꯃꯦꯜꯗꯣ ꯌꯥꯝ ꯍꯥꯎꯗꯕ ꯑꯗꯨꯒꯤ ꯑꯗꯨꯝ ꯑꯗꯨꯒꯤ ꯄꯥꯝꯗ꯭ꯔꯦ
ꯑꯩꯗꯤ ꯑꯣꯛꯇꯣꯕꯔ ꯆꯥꯃꯁꯨ ꯀꯨꯝꯁꯤꯟ ꯆꯥꯔꯦ ꯑꯗꯨꯁꯨ ꯑꯩ ꯏꯁꯥ ꯇꯣꯡꯃꯦ ꯍꯥꯎꯋꯦ
ꯑꯩꯅ ꯆꯥꯕꯗꯨꯗꯤ ꯍꯥꯎꯇꯦ
ꯑꯍꯥꯟꯕꯗꯀꯣ ꯑꯇꯣꯞꯄꯣꯠꯁꯦ ꯌꯥꯝꯃ ꯑꯃꯅꯦꯕ ꯀꯦꯖꯤ ꯑꯃ ꯂꯧꯕꯗꯣ ꯑꯗꯣ ꯂꯧꯠꯊꯣꯛꯑꯒ ꯁꯦꯡꯉꯒ ꫰ꯀꯩꯅꯣ ꯀꯔꯤ ꯃꯥꯒꯤ ꯃꯀꯣꯛꯇꯣ ꯁꯦꯡꯈ꯭ꯔꯦ ꯅꯣꯏꯅꯃꯛ ꯆꯥꯝꯊꯣꯛꯑꯒ ꯆꯨꯝꯃꯕꯒ ꯇꯧꯈ꯭ꯔꯔꯤꯗꯅ ꯃꯗꯨ ꯃꯇꯝꯗ ꯃꯅꯝ ꯃꯃꯥ ꯂꯩꯌꯦ ꯃꯥꯒꯤꯁꯦ
ꯎꯝ ꯑ
ꯑꯁ ꯑꯩ ꯆꯥꯕ ꯌꯥꯔꯔꯣꯏꯅ ꯈꯟꯕꯅꯤꯅꯦ ꯐꯥꯔꯁꯇ ꯑꯗꯨꯒ ꯏꯁꯤꯡ ꯏꯁꯤꯡꯗꯨꯗ ꯐꯨꯠꯄ ꯃꯤꯅꯤꯠ ꯀꯨꯟꯒꯨꯝꯕ ꯑꯁ ꯃꯅꯝꯁꯤꯗꯤ ꯍꯩꯅꯗꯕꯅꯤ ꯑꯗꯨꯒ ꯂꯧꯊꯣꯛꯑꯒ ꯃꯆꯥ ꯃꯆꯥꯁ ꯀꯛꯑꯒ ꯑꯃꯨꯛꯀꯪ ꯉꯥꯎꯕ ꯑꯗꯨꯅ ꯉꯥꯎꯔꯒ ꯁꯣꯁ ꯀꯨꯝꯕ ꯈꯔ ꯇꯣꯞ ꯇꯣꯞꯄ ꯃꯁꯂꯥ ꯑꯃ ꯍꯥꯞꯄꯗꯣ ꯃꯗꯨꯗꯤ ꯌꯥꯔꯛ ꯄꯅꯤꯅꯦ
ꯍꯌꯦ ꯑꯗꯨꯗꯤꯊꯟ ꯆꯕ
ꯑ ꯑꯁ ꯄ ꯆꯆꯥꯌꯦꯃ ꯑꯗꯣ ꯀꯦꯖꯤ ꯑꯃ ꯂꯩꯕꯗꯣ ꯊꯣꯡꯕ ꯀꯥꯟꯗ ꯑꯔ ꯀꯦꯖꯤ ꯇꯉꯥꯏ ꯇꯧꯔꯣ ꯃꯣꯏꯗ ꯀꯔꯤ ꯇꯧꯔꯣꯒꯦ ꯃꯣꯏꯗꯣ ꯌꯥꯝꯗꯦ
ꯃꯊꯟꯇ ꯆꯥꯕꯅꯤꯅꯦ ꯅꯩꯔꯦꯅꯤꯅ
ꯅ ꯑꯗꯨꯗꯤ ꯑꯍꯥꯟꯕꯅꯦ ꯀꯩꯅꯣ
ꯑꯦ ꯆꯥꯅꯤꯡꯗꯦ ꯑꯗꯨ ꯅꯨꯃꯤꯠꯇ ꯌꯥꯝ ꯍꯥꯎꯗꯅ ꯆꯥꯕ ꯐꯪꯕꯒꯤꯀꯣ ꯆꯅꯤꯗꯔꯦ ꯑꯗꯨꯗꯤ
ꯌꯥ ꯆꯥꯅꯤꯡꯁ ꯂꯩꯃꯤ ꯆꯥꯎꯣ
ꯎꯝ
ꯑꯩ ꯏꯁ꯭ꯀꯨꯏꯠ ꯆꯥꯅꯤꯡꯉꯦ ꯏꯁ꯭ꯀꯨꯏꯠ
ꯆꯥꯎꯅꯗ